ꯑ
ꯍꯂꯣ
ꯑ ꯍꯜꯂꯣ
ꯀꯔꯤ ꯇꯧꯔ ꯂꯩꯕ꯭ꯔꯣ
ꯀꯔꯤꯁꯨ ꯇꯧꯗꯦ ꯍꯧꯖꯤꯛꯛꯇꯤ ꯑꯗꯨꯃꯥꯏꯅ ꯐꯝꯃꯒ ꯂꯩꯌꯦ ꯅꯪꯗꯤ ꯐꯤꯁꯥꯕ
ꯑꯩ ꯍꯧꯖꯤꯛꯨ ꯍꯧꯥꯎꯔ ꯑꯅꯤ ꯐꯤ ꯁꯥꯕ ꯀꯔꯤ ꯇꯧꯔꯅꯤ ꯈꯤꯇꯪ ꯈꯤꯇꯪ ꯑꯣꯏꯔꯁꯨ ꯁꯥꯗꯕꯗꯤ ꯌꯥꯗꯕꯅꯤꯅꯀꯣ
ꯍꯣꯏ ꯁꯥꯑꯣ ꯁꯥꯎ ꯃꯌꯥꯝꯒꯦ ꯐꯅ ꯄꯁꯨ ꯁꯥꯕꯤꯌ ꯑꯐꯕꯁꯨ ꯑꯩꯈꯣꯏꯒꯤꯁꯨ ꯁꯥꯕꯤꯌꯣ
ꯁꯥꯕꯤꯒꯦꯅꯦ ꯂꯥꯛꯑꯣ ꯂꯥꯛꯑꯣ
ꯂꯥꯎꯅꯤꯡꯉꯥꯏ ꯄꯩꯁꯥ ꯀꯟꯅ ꯇꯥꯟꯔꯤꯌꯦ
ꯇꯥꯂꯣ ꯇꯥꯂꯣ ꯐꯖꯅ
ꯍꯟꯗꯥꯛ ꯄꯩꯁꯥ ꯇꯥꯟꯗ꯭ꯔꯗꯤ ꯑꯩꯁꯦ ꯑꯄꯥꯝꯕ ꯂꯧꯕ ꯇꯧꯕ ꯅꯪꯒꯗ ꯑꯣꯕ ꯃꯥꯗ꯭ꯔꯦ
ꯑꯗꯨꯅ ꯄꯩꯁꯥ ꯇꯥꯅꯕ ꯎ
ꯄꯩꯁꯥ ꯇꯥꯅꯤꯡꯉꯥꯏꯞꯅꯔꯒ ꯂꯩꯌꯦ ꯉꯁꯥꯏꯗꯣ ꯃꯥꯅ ꯑꯁ ꯑꯩ ꯍ ꯀꯩꯅꯣ ꯇꯧꯔꯒ ꯂꯩꯕꯅꯦ ꯍꯥꯏꯅ ꯑꯁ ꯅꯪ ꯑꯣꯐꯤꯁꯥꯔꯀ ꯑꯣꯏꯔꯗꯤ ꯑꯩ ꯌꯥꯝ ꯅꯨꯡꯉꯥꯏꯔꯅꯤ ꯍꯥꯏꯅ
ꯀ ꯍꯥꯏꯔꯒ ꯃꯥꯁꯤ ꯅꯣꯛ ꯅꯧꯔꯒ ꯅꯣꯛꯅꯤꯡꯕ ꯃꯥꯜꯂꯦ ꯑꯩꯅ ꯃꯥ ꯃꯥꯒꯤ ꯈꯨꯠꯈꯨꯝꯗꯨꯗꯀꯣ ꯑꯩꯅꯁꯨ ꯃꯥꯒꯤ ꯄꯣꯛꯇꯥꯛꯀꯤ ꯃꯇꯨꯡ ꯏꯟꯅ ꯐꯖꯅ ꯉꯥꯡꯊꯣꯛ ꯉꯥꯡꯕꯤꯕ ꯑꯗꯨ ꯅ ꯃꯥꯁꯦ
ꯎ
ꯑꯩꯒꯤ ꯐꯣꯟꯗꯨ ꯌꯥꯗꯕ ꯅꯝꯕꯔ ꯌꯥꯝꯍꯟꯕꯒꯤ ꯍꯥꯏꯅ ꯃꯆꯦꯒꯤ ꯅꯝꯕꯔꯗ ꯇꯧꯔ ꯆꯄꯥ
ꯍꯣꯏ
ꯑꯗꯨꯗꯗꯤ ꯑꯩꯅ ꯈꯣꯏꯒꯤ ꯇꯧꯔꯒꯀꯣ ꯅꯪꯒꯤꯗꯣ ꯎꯝ ꯅꯨꯄꯤ ꯂꯩꯁꯥꯕꯤ ꯌꯦꯡꯒ ꯂꯩ ꯍꯥꯏꯕ ꯑꯕꯥ ꯕ꯭ꯔꯤꯖ ꯃꯊꯛꯇ ꯀꯣ ꯑꯗꯨꯅ ꯑꯁ ꯑꯗꯨ ꯂꯩꯁꯥꯕꯤ ꯅꯪꯅ ꯌꯦꯡꯕꯗꯣ ꯀꯩꯀꯩ ꯀꯌꯥ ꯐꯥꯎ ꯌꯦꯡꯈ꯭ꯔꯦ ꯀꯌꯥ ꯃꯁꯤꯡ ꯊꯤꯕ꯭ꯔꯥ ꯍꯥꯏ ꯀꯔ ꯀ ꯀꯣ ꯃꯁꯤꯡ ꯊꯤꯕꯗꯣ ꯂꯤꯁꯤꯡ ꯑꯃꯒ ꯆꯥꯝꯃꯉꯥꯗꯤ ꯍꯦꯜꯂꯦ ꯍꯥꯏꯕ ꯑꯗꯨꯒꯤ ꯅꯝꯕꯔꯗꯨꯗꯤ ꯅꯪꯒꯤ ꯐꯣꯟꯗꯨꯗ ꯍꯥꯞꯄꯗꯤ ꯑꯗꯨꯒꯤ ꯅꯝꯕꯔ ꯑ ꯅꯪꯒꯤ ꯐꯣꯟꯗ ꯍꯥꯏꯔꯗꯤ ꯅꯪꯒꯤ ꯐꯣꯟꯗꯨꯗꯤ ꯑꯗꯨ ꯁꯣꯏꯗꯅ ꯌꯥꯔꯔꯣꯏꯅꯦ ꯑꯗꯨꯅꯅꯦ ꯅꯪꯒꯤ ꯐꯣꯟ ꯆꯠꯇꯕꯗꯣ ꯍꯥꯏꯔꯒꯦ ꯑꯁ ꯑꯗꯨꯒꯤ ꯅꯝꯕꯔꯗꯨꯗꯤ ꯌꯥꯎꯗꯦ ꯍꯥꯏꯕ
ꯑꯦ ꯑꯗꯨꯏꯅꯦ ꯃꯥꯒꯤ ꯑꯦꯖꯦꯟꯒꯤ ꯅꯝꯕꯔ ꯌꯥꯝꯃꯟꯕꯒꯤꯅꯤ ꯍꯥꯏ
ꯑꯗ ꯅꯪꯒꯤ ꯏꯟ ꯌꯥꯝ ꯂꯩꯕꯗꯨꯗꯤ ꯅꯪꯁꯦ ꯀ꯭ꯔꯣ ꯀ꯭ꯔꯣ ꯄꯥꯏꯕ ꯅꯨꯄꯥ ꯑꯣꯏꯔꯝꯒꯅꯤ ꯍꯥꯏꯔꯒꯦꯒ ꯑꯗꯨꯃꯛꯇꯤ ꯅꯠꯇꯦ ꯍꯥꯏꯕ ꯅꯪ ꯑꯗꯨꯃꯥꯏꯅ ꯇꯧꯕ ꯅꯨꯄꯥ ꯑꯣꯏ ꯑꯗꯨꯅꯤꯅ ꯑꯩꯅ ꯑꯩꯁꯨ ꯅꯪꯒꯤ ꯃꯈꯥꯗ ꯌꯥꯎꯕ ꯇꯥꯔꯦ ꯍꯥꯏꯔꯒꯣ ꯍꯣꯏ ꯑꯩ ꯀꯩꯅꯣ ꯇꯧꯕ ꯀꯥꯟꯗꯗꯤ ꯚꯣꯠ ꯇꯧꯕ ꯀꯥꯟꯗꯗꯤ ꯑꯩꯉꯣꯟꯗ ꯊꯥꯗꯕꯤꯌꯨꯀꯣ ꯍꯥꯏꯕ ꯑꯁ
ꯎ
ꯑꯃꯈꯛꯇ ꯅꯠꯇꯦ ꯑꯅꯤ ꯑꯍꯨꯝꯁꯨ ꯑꯩꯅ ꯅꯝꯕꯤꯒꯦ ꯍꯥꯏꯕꯀꯣ ꯑ
ꯌꯥꯏꯅꯦ ꯌꯥꯏꯅꯦꯅ ꯐꯪꯉꯦ ꯃꯔ ꯑꯩꯗ
ꯑ ꯑꯩꯅ ꯐꯖ ꯈꯥꯏꯕꯤ ꯈꯔ ꯅꯥꯏ ꯃꯥ ꯅ ꯅꯀ ꯇ ꯅꯀꯄ ꯇꯗ ꯑꯗꯦ ꯍꯥ ꯀꯔꯤ ꯇꯧꯅꯤ
ꯅꯣꯡꯀ꯭ꯔꯗꯤ ꯍꯥ
ꯑꯗꯨ ꯑꯩꯈꯣꯏꯅꯤꯁꯨ ꯐꯤꯁꯕꯒꯤ ꯕꯤꯖꯤꯅꯦꯁ ꯍꯥꯎꯕ ꯐꯥꯔꯅꯤ ꯍꯥꯏ
ꯍꯥꯎꯔꯁꯦ ꯍꯥꯎꯔꯁꯦ
ꯀꯔꯝꯃꯥꯏ ꯀꯔꯝꯍꯥꯏꯅ ꯇꯧꯔꯨꯁꯤꯔꯣ ꯃꯤ ꯀꯌꯥ ꯊꯝꯔꯒ ꯀꯌꯥ ꯀꯃꯥꯏꯅ ꯇꯧꯁꯦ ꯍꯥꯏꯕ꯭ꯔꯣ
ꯑꯍꯥꯟꯕꯗꯗꯤ ꯃꯤ ꯃꯉꯥꯈꯛ ꯊꯝꯃꯁꯦ ꯃꯤ ꯌꯥꯝꯅꯁꯨ ꯐꯔꯛ ꯇꯥꯏꯌꯦ ꯃꯤ ꯃꯉꯥ ꯊꯝꯂꯒ ꯑꯗꯨꯝ ꯃꯊꯪ ꯃꯊꯪ ꯕꯤꯖꯤꯅꯦꯁꯇ ꯍꯧꯕ ꯌꯥꯏꯌꯦ
ꯎꯝ ꯑꯗꯣ ꯃꯤ ꯃꯤ ꯊꯝꯕꯗꯁꯨ ꯃ ꯍꯥꯏꯥꯏꯛꯥꯛꯇꯥ ꯍꯩꯕ ꯃꯄꯨꯝ ꯁꯥꯕ ꯍꯩꯇꯕ ꯍꯥꯛꯇꯗꯤ ꯌꯥꯔꯣꯏ ꯑꯗꯨꯅꯀꯣ ꯎꯝ ꯃꯇꯥꯏ ꯁꯥꯕ ꯑꯅꯤ ꯅꯠꯇ꯭ꯔꯒ ꯃꯇꯥꯏ ꯁꯥꯕ ꯑꯍꯨꯝ ꯃꯌꯥꯏ ꯁꯥꯕ ꯑꯃ ꯗꯣ ꯂꯣꯟꯕ ꯑꯃ ꯍꯥꯏꯔꯗꯤ ꯆꯞ ꯆꯥꯒꯗꯧ ꯃꯥꯟꯅꯈꯤ ꯑꯗꯨ ꯎꯇꯥꯏ ꯁꯥꯕꯅꯤ ꯃꯌꯥꯏ ꯁꯥꯕꯅꯤ ꯂꯣꯏ ꯂꯥꯛ ꯂꯍꯤ ꯂꯥꯛꯄ ꯁꯤꯒꯅ ꯂꯣꯟꯕ ꯅꯨꯄꯤ ꯑꯃ ꯑꯗꯨꯝ ꯂꯩꯔꯝꯗꯤ
ꯄꯤꯊꯣꯛꯂꯤꯅꯗꯤ ꯂꯩꯅꯤꯀꯣ ꯎꯝ ꯎ ꯅꯪꯗꯣ ꯐꯦꯟ ꯊꯝꯕ꯭ꯔꯣ ꯅꯅꯥꯛꯇ ꯐꯦꯟ ꯊꯝꯕꯒꯤ ꯑꯣꯏꯔꯝꯗꯨꯗꯤ ꯀ꯭ꯔꯣꯛ ꯀ꯭ꯔꯣꯛ ꯀ꯭ꯔꯣꯛ ꯀ꯭ꯔꯣꯛ ꯇꯧꯋꯦ
ꯊꯥꯗ ꯑꯍꯨꯝ ꯃꯔꯤ ꯑꯍꯨꯝ ꯃꯔꯤꯈꯛ ꯑꯣꯏꯔꯁꯨꯀꯣ ꯌꯥꯒꯅꯤ ꯑꯩꯈꯣꯏꯒꯤꯗꯤ ꯇꯥꯡꯕꯅꯤꯅꯀꯣ
ꯍ ꯑꯗꯨꯅꯦ ꯀꯩꯅꯣ ꯌꯥꯝꯅ ꯐꯗ ꯃꯤ ꯌꯥꯝꯅ ꯄꯩꯁꯥ ꯌꯥꯝꯅ ꯊꯣꯛꯇ꯭ꯔꯁꯨ ꯀꯣ ꯆꯥꯝꯃꯉꯥ ꯈꯛꯇ ꯑꯣꯏꯔꯁꯨ ꯆꯥꯝꯃꯉꯥ ꯑꯅꯤ ꯈꯛꯇ ꯑꯣꯏꯔꯁꯨ ꯐꯤ ꯐꯅꯦꯛ ꯑꯃꯗ ꯇꯣꯡꯔꯒ ꯑꯗꯨꯝ ꯅꯤꯇꯤꯒꯤ ꯂꯥꯛꯄ ꯌꯥꯔꯗꯤ ꯑꯗꯨꯅ ꯐꯩꯌꯦ ꯅꯠꯇ꯭ꯔꯥ ꯈꯣꯇꯥꯛ ꯈꯣꯇꯥꯛ ꯃꯤꯁꯤ ꯃꯤꯁꯤ ꯃꯤ ꯏꯁꯤꯡ ꯇꯣꯡꯅꯤꯡꯉꯒ ꯀꯨꯏꯅ ꯆꯥꯠꯇꯗꯕ ꯃꯍꯨꯠ ꯏꯗꯤ ꯎꯝ ꯊꯥꯗ ꯂꯤꯁꯤꯡ ꯑꯃ ꯑꯅꯤ ꯈꯛꯇ ꯑꯣꯏꯔꯁꯨ ꯅꯠꯇ꯭ꯔꯒ ꯐꯅꯦꯛꯇꯁꯤꯡ ꯆꯅꯤ ꯆꯍꯨꯝ ꯈꯛꯇ ꯑꯗꯨꯝ ꯇꯣꯡꯡꯂꯒꯁꯨ ꯑꯩꯈꯣꯏꯅ ꯎꯝ ꯃꯇꯝ ꯁꯥꯡꯅ ꯌꯣꯟꯕ ꯌꯥꯕ ꯀꯣ
ꯍꯣꯏ
ꯀꯩꯖꯦ ꯑꯗꯨꯝ
ꯑꯗꯨꯗꯅ ꯀꯔꯅꯦꯦ
ꯎꯝ ꯇꯧꯕ ꯌꯥꯔꯗꯤ ꯃꯤꯗꯒꯤ ꯍꯦꯟꯅ ꯂꯧꯗꯕꯤꯗꯀꯣ
ꯍꯣꯏ ꯑꯗꯨ ꯐꯔꯅꯤ ꯀꯟꯇꯦꯛ ꯃꯌꯥꯝ ꯊꯝꯂꯒ ꯐꯦꯁꯕꯨꯛꯇꯒ ꯑꯞꯂꯣꯗ ꯇꯧꯔꯒ ꯑꯁꯤ ꯑꯁꯤꯒꯤ ꯐꯤ ꯂꯩꯌꯦ ꯑꯁꯤꯒꯤ ꯃꯆꯨ ꯂꯩꯌꯦꯦ ꯄꯥꯝꯕ ꯂꯩꯔꯗꯤ ꯂꯧꯕ ꯂꯥꯛꯑꯣ ꯍꯥꯏꯅꯀꯣ ꯐꯖꯅ ꯑꯗꯨꯝ ꯇꯧꯔꯗꯤ ꯌꯥꯒꯅꯤꯗ
ꯑ ꯍꯣꯏ ꯑꯗꯨꯅꯦ ꯑꯗꯨꯃꯥꯏꯅ ꯇꯧ ꯁꯤꯗ ꯍꯥꯏꯕꯗꯤ ꯃꯇꯝꯁꯦ ꯑꯗꯨꯝ ꯀꯩꯅꯣ ꯇꯧꯔꯒ ꯀꯔꯤꯁꯨ ꯇꯧꯗꯕꯤꯗ ꯂꯩꯕꯁꯦ ꯑꯩꯈꯣꯏꯒꯤꯁꯨ ꯎꯝ
ꯅꯨꯡꯉꯥꯏꯇꯦ ꯑꯗꯨꯅ ꯈꯨꯠꯇ ꯈꯨꯠꯇ ꯄꯩꯁꯥ ꯄꯥꯏꯗꯕ ꯍꯥꯏꯕꯁꯤꯀꯣ ꯋꯥꯈꯜꯁꯤꯁꯨ ꯆꯥꯎꯊꯣꯛꯄ ꯋꯥꯠꯂꯦ ꯅꯨꯡꯉꯥꯏꯕꯁꯨ ꯋꯥꯠꯂꯦꯀꯣ ꯆꯃꯥ ꯆꯅꯤ ꯈꯥꯛꯁꯨ ꯍꯥ ꯇꯥꯗ ꯑꯗꯨꯝ ꯈꯣꯠꯇꯒꯤꯈꯤꯇ ꯊꯧꯔꯛꯑꯗꯤ ꯋꯥꯈꯜꯁꯤꯁꯨ ꯅꯨꯡꯉꯥꯏꯌꯦ
ꯑꯗꯨꯅꯦ ꯅꯣꯡ ꯐꯗꯣꯛ ꯕꯖꯔꯥ ꯆꯠꯂꯨꯁꯥ
ꯎꯝꯝ ꯍꯣꯏ ꯃꯔꯨꯞ ꯃꯄꯥꯡ ꯉꯁꯤ ꯁꯤꯡꯖꯨ ꯆꯥꯔꯤꯁꯦ ꯀꯅꯥ ꯑꯩ ꯑꯩ ꯉꯁꯤꯗꯤ ꯑꯗꯨꯃꯥꯏꯅ ꯑꯣꯐꯔ ꯇꯧꯕꯤꯒꯦ ꯍꯥꯏꯕꯒꯨꯝꯕꯀꯣ ꯑꯗꯨ ꯑꯗꯨꯃꯥꯏ ꯇꯧꯔꯒ ꯅꯪ ꯉꯁꯤ ꯄꯨꯊꯣꯔꯛꯑꯣ ꯑꯩꯁꯤꯗ ꯁꯤꯒꯨꯝꯕ ꯐꯥꯎꯁꯤꯦ ꯎ ꯑꯩꯈꯣꯏꯒꯤ ꯍꯛꯆꯥꯡ ꯐꯍꯟꯕꯅꯦꯕ ꯃꯔꯨꯞ ꯃꯄꯥꯡ ꯇꯤꯟꯅꯔꯒ ꯅꯣꯛꯃꯤꯟꯅꯕ ꯁꯤꯁꯨ ꯑꯐꯕ ꯑꯃ ꯍꯥꯏꯅꯤ ꯍꯛꯆꯥꯡ ꯐꯍꯟꯁꯦ ꯍꯥꯏꯔ ꯎꯝ ꯎꯝ
ꯍꯥꯎꯗꯕ ꯌꯥꯗꯔꯦ ꯕꯤꯖꯤꯅꯦꯁꯁꯦ
ꯑꯦ ꯁꯦ ꯍꯧꯎꯗꯕꯩ ꯌꯥꯗꯦ
ꯂꯪ ꯃꯃꯜꯁꯨ ꯇꯥꯡꯉꯤ ꯍꫭꯖꯤꯛꯀꯟꯗꯤ ꯑꯗꯨ ꯑꯣꯏꯕꯅꯤꯅ ꯑꯩꯈꯣꯏꯅ ꯌꯣꯟꯕ ꯃꯇꯝꯁꯨ ꯇꯥꯡꯒꯗꯤ ꯌꯥꯔꯣꯏ
ꯍꯣꯏ ꯂꯪꯗ ꯂꯪꯈꯥꯏ ꯑꯃꯗ ꯋꯥꯟ ꯄ꯭ꯂꯥꯏꯗꯨꯗ ꯍꯟꯗꯛꯁꯦ ꯀꯌꯥꯃꯨꯛ ꯌꯣꯟꯕ꯭ꯔꯣ ꯃꯣꯏ ꯦ ꯑꯩꯗꯤ ꯂꯥꯎꯕꯨ ꯂꯧꯗ꯭ꯔꯦ
ꯋꯥꯟ ꯄ꯭ꯂꯥꯏꯗꯒꯤ ꯂꯧꯗꯔꯦ ꯑꯗꯨꯕꯨ ꯇꯨ ꯄ꯭ꯂꯥꯏ ꯂꯧꯕ ꯀꯥꯟꯗ ꯑꯥ ꯑꯣꯀꯌꯥ
ꯀꯨꯟꯊ꯭ꯔꯥ ꯌꯎ ꯑꯣ
ꯀꯨꯟꯊ꯭ꯔꯥ ꯌꯧꯈ꯭ꯔꯦ
ꯑꯗꯨꯣ ꯀꯟꯊꯔ ꯑꯣꯏꯗꯗꯤ ꯑꯣꯟ ꯄ꯭ꯂ ꯍꯥꯏꯗꯗꯤ ꯀꯟꯊꯔ ꯃ ꯀꯨꯟꯊ꯭ꯔꯥ ꯃꯉꯥꯒꯨꯝꯕ ꯑꯣꯏꯔꯝꯒ ꯌꯦꯟꯗꯗꯕꯨꯅꯠꯇ꯭ꯔꯗꯤ ꯎꯝ
ꯑꯩꯈꯣꯏ ꯃꯅꯤꯄꯨꯔꯁꯦꯀꯣ
ꯎꯝ
ꯅꯨꯄꯤꯁꯤꯡꯁꯦ ꯐ꯭ꯔꯤ ꯂꯩꯇꯕ ꯃꯥꯜꯂꯦ
ꯎꯝ
ꯌꯥꯝ ꯂꯧꯕ ꯂꯥꯛꯄ ꯃꯇꯝꯁꯨ ꯌꯥꯝ ꯆꯤꯜꯂꯦꯕ ꯑꯁ ꯗꯨꯀꯥꯟꯗ ꯈꯨꯠꯆꯤꯟꯝꯃꯅꯤ ꯂꯥꯡꯗꯣ ꯊꯪꯒꯥꯕ ꯕꯖꯥꯔꯗ ꯈꯔ ꯌꯣꯟꯕꯅꯤꯅ ꯈꯔ ꯑꯇꯞ ꯑꯩꯈꯣꯏ ꯃꯐꯝꯗꯁꯨ ꯌꯣꯜꯂꯗꯤ ꯐꯗꯤ ꯐꯥꯒꯗꯧꯕ ꯑꯗꯨꯁꯨꯅꯠꯇꯦ
ꯑꯗꯨ ꯀꯩꯅꯣꯅꯦ ꯔꯣꯡꯃꯥꯏ ꯃꯤꯁꯤꯡꯁꯨ ꯀꯔꯤ ꯍꯥꯏꯅꯤ ꯃꯣꯏꯒꯤ ꯆꯥ ꯖ ꯖꯥꯠ ꯖꯥꯠ ꯁꯥꯏꯌꯦ ꯑꯗꯨꯒ ꯃꯩꯇꯩꯁꯤꯡꯁꯨ ꯎ ꯗ ꯑꯗꯨꯝ ꯁꯥꯕꯅꯤꯅꯀꯣ ꯃꯤ ꯃꯌꯥꯝꯒꯤ ꯑꯗꯨꯝ ꯁꯥꯕꯗꯨꯗ ꯂꯪꯕꯗꯣ ꯑꯗꯨꯝ ꯐꯖ ꯀꯅꯦ ꯂꯧꯥꯎꯗꯤ ꯂꯧꯎꯕ ꯃꯥꯂꯦ
ꯈꯪꯗꯦ ꯑꯣꯏꯔꯝꯒꯅꯤ ꯃꯤ ꯔꯥꯅꯤ ꯐꯤꯒ ꯁꯥꯏ ꯍꯥꯏꯕ ꯑꯗꯨ ꯌꯦꯃꯣꯅꯥ
ꯍꯣꯏ
ꯐꯖ ꯐꯖꯅ ꯁꯕꯥ ꯃꯥꯜꯂꯤ ꯑꯩꯗꯤ ꯔꯥꯅꯤ ꯐꯤꯗꯤ ꯑꯃꯈꯛꯗꯤ ꯄꯥꯝꯃꯦꯍꯦ
ꯑꯗꯨ ꯄꯥꯎꯈꯒ ꯀꯩꯗꯧꯉꯥꯏ ꯑꯩꯈꯣꯏꯗꯤ ꯁꯦꯠꯀꯗꯧꯕꯅꯣ
ꯑꯁ ꯅꯣꯡ ꯐꯥꯗꯣꯡ ꯃꯩꯇꯩ ꯍꯣꯏ ꯀꯒꯤ ꯀꯔꯤ ꯇꯧꯕ ꯂꯨꯍꯣꯡꯕꯒꯨꯝꯕ ꯆꯥꯛ ꯀꯥꯎꯕ ꯃꯇꯝ ꯂꯩꯒꯅꯤꯅ ꯑꯗꯨ ꯗ ꯑꯗꯨꯝ ꯆꯠꯄ ꯌꯥꯕꯅꯦꯕ ꯅꯍꯥꯟꯗꯣ ꯑꯩꯅ ꯑꯁ ꯁꯤꯗꯤ ꯐ ꯆꯩꯩꯌꯦ ꯍꯥꯏꯔꯒ ꯄꯥꯝꯃꯦ ꯍꯥꯏꯔꯒ ꯐꯤꯐꯇꯤꯟ ꯊꯥꯎꯖꯟꯅꯤꯅꯦ
ꯑꯁ
ꯇꯥꯡꯉꯦ ꯑꯖꯤꯠꯇ ꯐꯖ ꯐꯖꯕꯁꯨ ꯂꯩ ꯃꯆꯨꯁꯨ ꯀꯣ
ꯑꯣ ꯉꯔꯥꯡ ꯕꯤꯖꯨꯅ ꯀꯩꯅꯣ ꯐꯅꯦꯛ ꯏꯁ ꯁꯣꯔꯣꯝꯗꯀꯣ ꯆꯪꯕꯗꯣ ꯑꯁ ꯑꯗꯨꯗ ꯐꯖꯥꯕꯁꯨ ꯎꯦ ꯑꯗꯨꯗ ꯍꯣꯡꯕ ꯍꯣꯡ ꯑꯁꯦꯡꯕ ꯍꯣꯡꯕ꯭ꯔꯣ ꯑꯗꯨꯗ
ꯈꯪꯉꯦ ꯅ ꯀꯥꯟ ꯈꯔ ꯈꯣꯡꯕꯔ ꯈꯔ ꯗꯤꯁꯀꯥꯎꯟ ꯄꯤꯕ ꯃꯥꯜꯂꯦ
ꯑꯥ ꯍꯣꯡꯉꯦ ꯑꯁꯤꯗꯤ ꯍꯣꯡꯉꯦ ꯍꯥꯏꯅꯗꯤ ꯍꯥꯏꯈꯤꯕ ꯃꯣꯏꯅꯀꯣ ꯑꯗꯨꯗ ꯑꯩꯅꯗꯤ ꯑꯗꯨ ꯃꯣꯏꯒꯤ ꯐꯅꯦꯛꯀꯤ ꯃꯒꯨꯟ ꯈꯪꯗꯕꯅꯤꯅꯀꯣ ꯀꯔꯤ ꯍꯥꯏꯅꯤ ꯑꯁꯦꯡꯕ ꯍꯣꯡꯕ꯭ꯔꯥ ꯍꯥꯏꯕꯗꯨ ꯈꯪꯗꯕ ꯑꯗꯨꯅ ꯃꯥꯅ ꯁꯦꯠꯕꯤꯕ ꯆꯨꯁꯤꯡꯗꯨꯗ ꯑꯗꯨꯝ ꯂꯣꯏꯅ ꯐꯖꯩꯗ ꯃꯣꯏ ꯁꯛꯅ ꯐꯖꯕꯒꯤꯔ ꯑꯣ
ꯁꯥꯛꯁꯨ ꯐꯖꯕ ꯑꯗꯨꯒ ꯃꯈꯣꯏꯒꯤ ꯑꯁ ꯃꯈꯣꯏꯒꯤꯗꯤ ꯃꯒꯨꯟ ꯑꯃꯗꯤ ꯂꯩꯕꯅꯦꯗ ꯅꯨꯄꯤꯒꯤ ꯃꯒꯨꯟ ꯑꯃꯗꯤ ꯂꯩꯕꯅꯦꯕ
ꯎꯝ ꯍꫭꯏ
ꯃꯆꯨꯗꯨꯁꯨ ꯑꯗꯨꯝ ꯃꯣꯏꯗꯤ ꯑꯗꯨꯝ ꯊꯣꯛꯄꯅꯤꯅꯀꯣ ꯕ꯭ꯂꯦꯛꯛꯇ ꯑꯃꯨꯕ ꯑꯣꯏꯔꯁꯨ ꯑꯗꯨꯝ ꯐꯖꯩꯌꯦ ꯑꯁꯪꯕ ꯑꯣꯏꯔꯁꯨ ꯐꯖꯩꯌꯦ ꯑꯗꯨ ꯀꯔꯤ ꯑꯉꯥꯎꯕ ꯑꯣꯏꯔꯁꯨ ꯑꯁ ꯃꯆꯨꯒ ꯃꯣꯏꯅ ꯍꯥꯏꯈꯤꯕ ꯃꯆꯨ ꯃꯁꯗ ꯑꯗꯨ ꯎ ꯂꯣꯏꯅ ꯃ ꯄꯛꯅꯕꯗ
ꯃꯆꯨꯁꯨ ꯌꯥꯝꯃꯦꯀꯣ ꯑꯗꯨ ꯆ ꯆꯅꯌꯦ ꯈꯟꯕ ꯃꯈꯣꯏꯅ ꯚꯤꯗꯤꯑꯣ ꯀꯥꯔꯞꯂ ꯌꯦꯡꯍꯟꯕꯗꯣ ꯃꯆꯨꯗ ꯌꯥꯝ ꯐꯖꯩꯌꯦꯕ ꯐꯖ ꯐꯖꯕ ꯂꯩꯌꯦꯕ
ꯎꯝ
ꯅꯣꯡꯃ ꯆꯠꯂꯨꯁꯤꯔꯣ ꯑꯩꯈꯣꯏꯅꯤꯁꯨ
ꯂꯧꯗ꯭ꯔꯁꯨ ꯆꯠꯄꯗꯤ ꯌꯥꯏꯅꯦ
ꯆꯠꯂꯒ ꯐꯖꯅ ꯌꯡꯅꯔ ꯑꯁ ꯑꯁꯤ ꯈꯗꯤꯤ ꯄꯥꯝꯃꯦ ꯍꯥꯏꯔꯅꯤ ꯅꯣꯡꯃꯐꯥꯠ ꯂꯧꯔꯨꯕ ꯅꯠꯇ꯭ꯔꯣ
ꯂꯍꯣꯡꯕ ꯍꯥꯏꯅ ꯑꯃꯨꯛ ꯊꯤꯔꯒ ꯎꯝ
ꯑꯗꯅꯦ ꯗꯔꯀꯥꯔꯗꯤ ꯂꯩꯒꯅꯤꯗ ꯑꯩꯈꯣꯏꯁꯨ ꯏꯝꯐꯥꯜꯗ ꯂꯩꯕꯅꯤꯅꯀꯣ ꯅꯣꯡ ꯐꯥꯗꯣꯛ ꯏꯃꯥꯟ ꯏꯃꯥꯟꯅꯕꯤ ꯈꯣꯏ ꯏꯃꯥꯟꯅꯕ ꯈꯣꯏ ꯎ ꯂꯥꯛꯄ ꯃꯇꯝ ꯗ ꯑꯗꯨꯝ ꯁꯤꯖꯤꯟꯅꯅꯤꯡꯉꯥꯏ
ꯑꯗꯨꯝ ꯁꯦꯠ ꯇꯧꯕꯗꯤ ꯗꯔꯀꯥꯔꯗꯤ ꯂꯩ ꯍꯥꯏꯕꯗꯤ ꯏꯃꯥꯟꯅꯕꯁꯨ ꯏꯆꯦ ꯑꯩꯈꯣꯏꯁꯨ ꯑꯗꯨꯝ ꯃꯩꯇꯩꯗ ꯄꯥꯟꯕꯅꯤꯅꯀꯣ ꯑꯗꯨꯝ ꯗꯔꯀꯥꯔꯗꯤ ꯂꯩꯌꯦ ꯑꯩꯈꯣꯏꯅ